ꯍꯜꯂꯣ ꯀꯩꯗꯧꯔꯤꯅꯣ ꯌꯥꯝ ꯋꯥꯕ ꯃꯥꯜꯂꯦꯗ
ꯍꯣꯏ ꯉꯁꯥꯏ ꯑꯌꯨꯛꯇꯣ
ꯎꯝ
ꯂꯧ ꯉꯟꯇꯥꯅ ꯁꯨꯕ ꯆꯠꯂꯦꯕꯀꯣ ꯑꯗꯨꯒꯤ ꯉꯔꯥꯡꯁꯨ ꯇꯨꯝꯕ ꯐꯪꯗꯦ
ꯀꯩꯅꯣ ꯍꯥꯏꯁꯤꯕꯣ
ꯇꯨꯝꯕ ꯐꯪꯗꯦ ꯍꯥꯏꯔꯒ ꯑꯁ ꯎ ꯀꯩꯗꯧꯔꯤꯒꯦ
ꯀꯩꯝ ꯇꯧꯗꯦ ꯀꯩꯒꯤꯅꯣꯕ ꯇꯨꯝꯕ ꯐꯪꯗꯔꯤꯗꯨꯅ ꯅꯨꯡꯗꯥꯡꯗꯁꯨ ꯊꯕꯛ ꯇꯧꯕꯔꯣ
ꯊꯕꯛ ꯇꯧꯗꯦꯗ ꯕꯣꯜ ꯌꯦꯡꯒꯦ ꯇꯧꯕ ꯉꯔꯥꯡꯗ
ꯑꯦ ꯉꯔꯥꯡ ꯕꫭꯜ ꯂꯩꯕꯔꫭ ꯍꯥꯏꯁꯦ
ꯑꯌꯨꯛꯇ ꯂꯩꯌꯦꯅ
ꯄꯨꯡ ꯀꯥꯏꯅꯣ ꯕꯥꯔꯣꯒꯤꯔꯣ
ꯄꯨꯡ ꯑꯃ ꯃꯈꯥꯏ ꯑꯅꯤ ꯃꯈꯥꯏ ꯑꯣꯏꯔꯝꯅꯤ
ꯑꯣ ꯏꯁ ꯕꯣꯜꯒ ꯌꯦꯡꯉꯤꯀꯣ ꯅꯨꯡꯉꯥꯏꯕ꯭ꯔꯥ ꯀꯅꯥ ꯀꯅꯥ ꯌꯦꯡꯉꯤꯅꯣꯕ ꯕꯣꯜꯗꯣ ꯀꯅꯥꯒ ꯁꯥꯟꯅꯕꯅꯣꯕ
ꯑꯁ ꯑꯩꯗꯤ ꯈꯪꯗꯦ ꯌꯦꯡꯗꯤ ꯌꯦꯡꯗꯦ ꯑꯩ ꯌꯦꯡꯉꯦ ꯍꯥꯏꯗꯦꯅ ꯑꯗꯨ ꯌꯦꯡꯉꯦ ꯇꯧꯕꯅꯦꯕ ꯑꯗꯨ
ꯑꯁ ꯌꯦꯡꯒꯦ ꯇꯧꯕꯅꯦꯕ ꯑꯩꯗꯤ ꯌꯦꯡꯉꯣꯏꯔ ꯈꯜꯂꯨꯔꯒ ꯌꯦꯡꯒꯦ ꯇꯧꯕꯅꯦꯕ
ꯌꯦꯡꯉꯦ ꯍꯥꯏꯗꯦꯅ ꯑꯩꯗꫭ ꯕꯣꯜꯗꯣ
ꯑꯥ
ꯆꯧꯀꯤꯗ ꯊꯝꯃꯒ ꯌꯦꯡꯕꯀꯣ ꯑ ꯍꯥ ꯀꯩ ꯃꯊꯦꯜ ꯆꯥꯔꯦ ꯉꯁꯤꯗꯤ
ꯀꯥꯡ ꯁꯣꯏ ꯆꯥꯏꯌꯦ
ꯀꯥꯡ ꯁꫭꯏꯆꯥ ꯆꯥꯔꯗꯤ ꯀꯥꯡ ꯌꯥꯝꯕꯅꯤꯀꯣ
ꯑꯁ ꯀꯥꯡꯁꯣꯏꯒ ꯑꯃꯦꯠꯄꯁꯨ ꯇꯧꯋꯤꯅ ꯑꯗꯣ
ꯎꯝ
ꯑꯗꯨꯒ ꯎꯝ ꯍꯥꯎꯋꯦ ꯍꯣꯏ
ꯂꯅ ꯆꯪꯕ
ꯑꯁꯨꯝ ꯊꯪꯅꯕ ꯏꯆꯦ ꯂꯩꯌꯦ ꯃꯥꯅ ꯊꯣꯡꯉꯦ
ꯍꯥꯥ
ꯏꯆꯦ ꯑꯃꯅ ꯊꯣꯡꯉꯦꯕ
ꯅꯆꯦ ꯑꯅꯤ ꯊꯣꯡꯕ ꯌꯥꯏꯗ꯭ꯔꯦ
ꯑꯃꯈꯛꯇ ꯂꯩꯔꯒ
ꯅꯨꯕꯥꯅꯤ ꯂꯩꯃꯤꯟꯅꯕ꯭ꯔꯥ
ꯏꯆꯦ ꯍꯥꯏꯕꯗꯤ ꯑꯩꯒ ꯄꯣꯛꯃꯤꯟꯅꯕ ꯏꯆꯦ ꯅꯠꯇꯕ ꯊꯪꯅꯕꯗ ꯂꯩꯕ ꯏꯆꯦ
ꯎꯝ ꯃꯤ ꯃꯆꯥꯂꯤ ꯅꯨꯡꯉꯥꯏꯔꯦꯍꯦ
ꯈꯪꯗꯦꯗ
ꯑꯁ ꯍꯧꯖꯤꯛ ꯉꯍꯥꯛ ꯂꯩꯔꯗꯤ ꯑꯃꯨꯛ ꯂꯧ ꯆꯠꯇꯣꯏꯅꯦ ꯑꯩꯗꯤ
ꯑꯁ ꯌ ꯀꯂꯤ ꯀꯣꯃꯤꯗꯤ
ꯑ ꯅꯨꯡꯁꯥ ꯃꯔꯛꯇ ꯁꯨꯗꯗꯤ ꯌꯥꯗ꯭ꯔꯦ
ꯑ ꯊꯃꯛ ꯁꯨꯗꯗꯤꯁꯨ ꯆꯥꯕ ꯐꯪꯉꯣꯏ ꯑꯗꯨꯗꯤ ꯁꯨꯒꯗꯕꯅꯤ ꯑꯩ ꯈꯛꯇ ꯉꯥꯏꯔꯦ
ꯊꯥ ꯊꯥ ꯑꯃꯅꯤ ꯑꯅꯤꯈꯛ ꯁꯨꯔꯝꯃꯒ ꯁ ꯍ ꯑꯃ ꯆ ꯋꯥꯕꯂ ꯐꯥꯜ꯭ꯔ
ꯃꯥꯅꯦ ꯃꯥꯅꯦ ꯁꯨꯒꯗ ꯁꯨꯒꯗꯝ
ꯅꯣꯏ ꯅꯣꯏꯗꯤ ꯁꯨꯗꯕꯅꯦꯅ ꯋꯥꯕꯗ ꯈꯪꯉꯝꯕ ꯂꯣꯏꯅꯦ
ꯋꯥꯕꯅ ꯑꯩꯁꯨ ꯈꯪꯉ ꯀ ꯅꯪ ꯑꯦ ꯁꯨꯝ ꯂꯧꯎ ꯁꯨꯝ ꯀꯨꯝ ꯀꯨꯝꯗꯕꯤ ꯇꯥꯏꯞꯇ
ꯍꯥꯟꯅꯗꯤ ꯌꯥꯝ ꯆꯠꯂꯝꯃꯦꯗꯀꯣ
ꯆꯠꯂꯝꯃꯦ ꯀꯩꯅꯣ ꯏꯁ꯭ꯀꯤꯟꯒꯁꯦ ꯀꯥꯊꯦꯛ ꯀꯥꯊꯦꯛꯄ ꯆꯠꯂꯨꯏ ꯀꯩꯗꯣ ꯏꯁ ꯀꯥꯎꯔꯕꯣ
ꯎꯝ ꯅꯪ ꯀꯐꯩꯕꯨ ꯌꯥꯝ ꯀꯤꯕꯗꯀꯣ
ꯍꯣꯏ
ꯍ ꯍꯣ
ꯀ ꯃꯤꯅꯤꯅꯦꯁꯦꯡꯒ
ꯑꯐꯩ ꯎꯔꯗꯤ ꯍꯦꯛꯇ ꯂꯥꯎꯕꯗꯣ
ꯎꯝ ꯌꯥꯎꯔꯝꯃꯅꯤ ꯌꯥꯔꯦ ꯑꯗꯨꯅꯨꯡꯁꯨ ꯑꯩꯁꯤꯂ ꯎꯝ
ꯑꯗꯨꯅ ꯀꯩꯅꯣ ꯑꯩꯗꯤ ꯅꯒꯨꯟ ꯂꯣꯏ ꯈꯪꯉꯤꯗꯨꯗꯤ
ꯎꯝ ꯊꯥꯏꯔ ꯃꯅꯦ
ꯅꯪꯅ ꯆꯥꯕ ꯊꯛꯄ ꯅꯪꯅ ꯉꯥꯡꯕ ꯃꯑꯣꯡ ꯂꯣꯏ ꯈꯪꯉꯤꯗ
ꯑꯁ
ꯎꯦ
ꯔꯣꯅꯤꯀ
ꯑꯗꯨꯅꯤ ꯅꯪꯒꯤ ꯋꯥꯈꯜꯗꯨ ꯑꯩꯅ ꯅꯪꯅ ꯀꯔꯤ ꯈꯜꯂꯤꯒꯦ ꯀꯩ ꯄꯥꯝꯒꯦ ꯁꯤꯡ ꯈꯪꯅꯦꯕ
ꯎꯝ ꯑ ꯍꯩꯔꯦ ꯍꯥꯏꯔꯦ ꯋꯥ
ꯎꯝ ꯅ ꯂꯩꯁꯥꯕꯤꯁꯤꯡꯒꯤ ꯋꯥꯈꯜꯁꯦ ꯒ꯭ꯌꯥꯟ ꯇꯥꯕ ꯌꯥꯝꯅ ꯂꯨꯕꯅꯤ
ꯂꯨꯗ ꯀꯩꯁꯨ ꯏꯁ ꯍꯥꯏ ꯏꯁꯤꯜꯂꯦ ꯅꯪꯁꯨ ꯍꯦꯛꯇ
ꯀꯝꯗꯨꯨꯋꯦ
ꯀꯥꯏꯒꯤꯅ ꯍꯥꯏꯁꯤꯕ
ꯑꯉꯥꯡ ꯃꯆꯥꯗꯧꯅ ꯅꯣꯏ ꯂꯩꯁꯥꯕꯤꯁꯦ ꯅꯣꯡꯃꯗ ꯇꯔꯦꯠꯂꯛ ꯄꯪꯊꯩ ꯍꯥꯏꯕ꯭ꯔꯥ
ꯄꯥꯡꯊꯔꯝꯃꯅꯦ ꯎꯝ
ꯅꯪꯗꯦ
ꯍꯥꯏꯗꯤ ꯇꯔꯥꯔ
ꯇꯔꯥꯁꯨ ꯍꯦꯜꯂꯝꯅꯤ ꯅꯪꯗꯤ
ꯇꯔꯥꯔꯥ ꯈꯛꯇꯅꯦ ꯑꯩꯅꯁꯨ ꯑꯌꯥꯝꯃ ꯍꯦꯟꯖꯤꯟꯅ ꯍꯥꯏꯒꯅꯨ
ꯑꯁ ꯐꯩꯈꯤ ꯇꯕꯅꯤꯗ ꯅꯪꯕꯨꯗꯤ ꯌꯥꯝ ꯁꯤꯡꯉꯤꯅ
ꯎꯝ ꯁꯤꯁꯤꯡꯉꯔ ꯃꯅꯦ
ꯑꯁ ꯆꯍꯤ ꯑꯅꯤ ꯑꯍꯨꯝ ꯁꯨꯔꯤꯀꯣ ꯑꯩ ꯃꯄꯥꯟ ꯐꯖꯅ ꯊꯣꯛꯇꯔꯤꯁꯦ
ꯀꯩꯒꯤꯅꯣꯕꯅ ꯑꯗꯨꯗ ꯌꯨꯝꯗ ꯑꯗꯨꯝ ꯁꯤꯂꯩ ꯁꯥꯂꯁꯦ ꯆꯠꯊꯣꯛꯅ ꯈꯔ ꯏꯐꯜꯗꯣ ꯅꯨꯡꯉꯥꯏꯅꯕ
ꯈꯪꯗ꯭ꯔꯦꯅꯦ ꯅꯣꯏ ꯅꯣꯏꯕꯨ ꯎꯕꯗꯤ ꯈꯔꯁꯦ ꯈꯔꯁꯤꯕꯨꯗꯤ ꯅꯨꯡꯉꯥꯏꯕꯀꯣ ꯈꯔ ꯍꯔꯥꯎꯕꯁꯨ ꯐꯥꯎꯋꯦ ꯑꯗꯨ ꯈꯨꯟ ꯌꯨꯝꯗ ꯑꯗꯨꯝ ꯂꯩꯕꯗꯨꯗꯗꯤ ꯅꯨꯡꯉꯥꯏꯕ ꯍꯦꯜꯂꯤꯦꯗ ꯃꯔꯛ ꯃꯔꯛꯇꯗꯤ ꯌꯥꯝ ꯁꯥꯎꯅꯤꯡꯗꯦꯅꯦ ꯑꯩꯁꯦ
ꯀꯩꯒꯤꯅꯔꯣ
ꯅꯪ ꯃꯔꯝ ꯈꯪꯗꯦ
ꯈꯪꯗꯦꯗ
ꯎꯝ ꯑꯗꯨꯗꯤ ꯍꯥꯏꯕꯤꯌꯨꯔꯣ
ꯍꯥꯏꯌꯣ ꯑꯦ ꯍꯥꯏꯌꯣ ꯑꯗꯨꯏ ꯅꯣꯏꯩꯅ ꯍꯪꯉꯤꯁꯦ ꯀ ꯁꯅꯤꯡꯉꯅꯣ
ꯎꯝ ꯃꯤꯠ ꯑꯣꯏꯁꯤꯜꯂꯗꯤ ꯀꯔꯤꯁꯨ ꯎꯗꯦꯕ ꯑꯗꯨꯅꯅꯦ
ꯍꯥꯎ
ꯃꯤꯠ ꯑꯣꯏꯁꯤꯜꯂꯒ ꯇꯨꯝꯃꯗꯤ ꯀꯩꯝꯇ ꯎꯗ꯭ꯔꯦꯕ ꯑꯗꯨꯒꯤ ꯁꯥꯎꯅꯤꯡꯉꯤꯕ
ꯑꯦ ꯑꯗꯨꯗꯤ ꯂꯣꯏꯅꯃꯛꯅꯤꯅ
ꯃꯤꯗꯤ ꯃꯤꯗꯤ ꯀ ꯑꯁꯤ ꯅꯨꯡ ꯆꯤꯡꯅꯕꯗꯣ ꯃꯃꯤꯠ ꯎꯁꯤꯜꯂꯁꯨ ꯃꯣꯏ ꯅꯨꯡꯁꯤꯕꯤ ꯅꯨꯡꯁꯤ ꯀꯤꯕꯔꯗꯣ ꯃꯣꯏ ꯃꯃꯤꯠꯇ ꯑꯗꯨꯝ ꯎꯏ ꯍꯥꯏꯌꯦ
ꯑꯁ ꯕꯦꯔꯥꯅꯦꯍꯦ ꯂꯥꯏꯅꯥ ꯍꯦꯟꯖꯤꯜꯂꯍꯦ ꯑꯗꯨꯗꯤ
ꯎꯝ ꯑꯗꯨ ꯑꯩꯁꯨ ꯑꯝꯇ ꯌꯦꯡꯁꯤꯕꯅꯤ ꯇꯧꯕꯅꯦꯕꯀꯣ ꯑꯩꯗꯤ ꯑꯝꯇ ꯎꯗꯦ
ꯂꯩꯗ ꯍꯩꯒꯤ ꯑꯣꯏꯔꯝꯃꯅꯤꯗꯅ ꯑꯗꯨꯗꯤ
ꯍꯣꯏ ꯉꯔꯥꯡꯗꯣ ꯑꯁ ꯑꯩꯈꯣꯏ ꯁꯥꯏꯅ ꯐꯣꯟ ꯇꯧꯔꯛꯄ ꯉꯥꯏꯕꯅꯦꯕ ꯇꯧꯔꯛꯇ꯭ꯔꯦ ꯑꯩ ꯃꯥ ꯇꯧꯔꯛꯑꯗꯤ ꯐꯖꯅ ꯆꯩꯒꯦꯅꯗꯤ ꯈꯟꯕꯅꯦ ꯑꯗꯨꯣ ꯑꯔꯣꯏꯕꯗ ꯑꯩꯗꯣ ꯂꯩꯁꯥꯕꯤ ꯀꯣꯏꯗꯦ ꯍꯥꯏꯅ ꯏꯊꯟꯇ ꯑꯃꯨꯛ ꯅꯤꯡꯁꯤꯡꯉꯛꯨ
ꯑꯁ ꯋꯥꯔꯤꯁꯤꯗꯤꯕ
ꯃꯥꯟꯕ꯭ꯔꯥ
ꯃꯥꯂꯦ ꯍꯩꯑꯦ ꯋꯥ ꯉꯥꯝꯃꯒꯗꯤ
ꯊꯤꯅ ꯍꯩꯔꯦꯕꯀꯣ
ꯑ ꯑꯩꯁꯨ ꯄꯨꯔꯥ ꯍꯦꯟꯒꯠꯂꯝꯨꯃꯤꯅꯦ
ꯏꯁ ꯏꯁ ꯏꯁ ꯏꯁ ꯍꯥꯟꯅꯗꯤ ꯅꯪꯅ ꯑꯩꯉꯣꯟꯗꯒꯤ ꯍꯦꯟꯅ ꯁꯤꯡꯉꯝꯕꯅꯦꯕꯀꯣ
ꯑꯩ ꯈꯪꯗꯦꯀꯣ ꯑꯩ ꯈꯪꯗꯦ
ꯊꯥꯏꯅꯒꯤ ꯋꯥꯔꯤꯗꯣ ꯍꯧꯖꯤꯛ ꯂꯤꯔꯗꯤꯀꯣ ꯑꯩꯁ ꯃꯤ ꯀꯁꯤꯖꯔꯖꯨꯔ ꯇ ꯑꯗꯨꯟ ꯇꯥꯔꯅꯤ
ꯄꯤ ꯇꯥꯅꯤꯕ
ꯑꯥ ꯅꯪꯕꯨꯗꯤ ꯈꯪꯗꯦ ꯑꯩꯅꯤ ꯍꯥꯏꯕ
ꯎꯝ ꯅꯪꯅ ꯀꯩꯒꯤ ꯄꯤꯗꯗꯣꯏꯕ
ꯑꯗꯨ ꯃꯇꯝꯗꯣ ꯅꯨꯄꯥ ꯊꯣꯛꯍꯧꯗ꯭ꯔꯕ ꯑꯩꯁꯦ
ꯎꯝ ꯑ ꯗꯁꯥꯅꯦ
ꯌꯥꯝ ꯅꯣꯛꯅꯤꯡꯕꯁꯨ ꯑꯗꯨꯝ ꯅꯤꯡꯁꯤꯡꯉꯤꯗ ꯑꯩꯗꯤ
ꯀꯣꯛꯇ ꯌꯥꯏ ꯀꯣꯛꯇꯤ ꯌꯥꯗ꯭ꯔꯅꯣꯏꯅꯀꯣ ꯂꯣꯏ ꯀꯥꯎꯋꯦꯗ
ꯎꯝ ꯅꯪꯕꯨꯗꯤ ꯀꯥꯎꯔꯝꯃꯅꯤ ꯑꯗꯨ ꯃꯇꯝꯗꯤ ꯑꯉꯥꯡ ꯑꯣꯏꯕꯅꯤꯅ
ꯒ꯭ꯌꯥꯟ ꯇꯥꯅꯕ
ꯎꯝ ꯅꯨꯡꯁꯤꯕ ꯍꯥꯏꯕꯁꯦ ꯀꯔꯤꯅꯣꯁꯨ ꯈꯪꯗꯕ ꯃꯇꯝꯅꯦꯕ
ꯑꯍꯣꯏ ꯄꯪꯍꯥꯏꯗ ꯍꯥꯏꯔꯒ ꯍꯣꯏ ꯍꯣꯏ ꯇꯍꯧꯕ ꯃꯤꯅꯦꯕ
ꯍꯥꯥ ꯃꯤꯅ ꯅꯨꯡꯁꯤꯒ ꯍꯥꯏꯔꯛꯑꯗꯤ ꯅꯨꯡꯁꯤ ꯍꯥꯏꯗꯁꯨ ꯁꯨꯝ ꯈꯔ ꯅꯨꯡꯁꯤꯕ ꯃꯑꯣꯡꯒ ꯁꯥꯖꯤꯟꯅꯔ ꯇꯧꯔꯛꯑꯗꯤꯀꯣ ꯍꯔꯥꯎꯕ ꯃꯇꯝꯅꯤꯅꯦꯕ ꯑꯗꯨ ꯃꯇꯝꯗꯣ
ꯃꯥꯅꯦ ꯃꯥꯅꯤ ꯒꯌꯥꯟ ꯃꯦꯟꯗꯕꯤ
ꯎꯝ ꯐꯔꯦꯅꯤ ꯑꯗꯨ ꯅꯣꯏꯔꯣꯝꯗ ꯆꯥꯅꯕ ꯍꯩ ꯔꯥꯒꯨꯝꯕꯗꯤ ꯂꯩꯕ꯭ꯔꯥ
ꯍꯥꯏꯗꯅ ꯀꯔꯤꯁꯨ ꯂꯩꯇꯦ ꯁꯤꯗ
ꯊꯤꯟꯂꯛ꫰ꯑꯣꯔꯣ
ꯊꯤꯜꯂꯥꯛꯑꯣ
ꯎꯝ ꯅꯪ ꯑꯩ ꯊꯤꯜꯂꯛꯑꯀꯥꯟꯗ ꯎꯝ
ꯑꯆꯥꯕꯣ ꯄꯤꯖꯒꯦ ꯊꯤꯟꯕꯤꯔꯛꯑꯣ ꯍꯣꯏ
ꯑꯗꯨ ꯑꯣꯏꯔꯗꯤ ꯅꯪ ꯑꯆꯥꯄꯣꯠꯇꯣ ꯄꯥꯏꯔ ꯂꯥꯛꯑꯣ ꯅ ꯁꯤꯗ
ꯑꯁ ꯅꯪꯕꯨꯗꯣ ꯍꯥꯏꯔꯕ ꯑꯩꯉꯣꯟꯗ ꯑꯃꯨꯛ ꯍꯥꯏꯔꯛꯑꯦ
ꯄꯨꯔꯛꯀꯦ ꯄꯨꯔꯛꯀꯦ ꯍꯩꯅꯧꯒꯨꯝꯕ
ꯎꯝ
ꯑꯗꯨꯒ
ꯂꯤꯆꯤꯗꯤ ꯄꯥꯟꯗ꯭ꯔꯣ
ꯂꯣꯏ ꯂꯣꯏꯊꯣꯛꯈ꯭ꯔꯦꯗ ꯅꯍꯥꯟꯗꯩ
ꯂꯣꯏꯣꯔꯦ ꯑꯩꯉꯣꯟꯗꯗꯤ ꯄꯤꯁꯨ ꯄꯤꯕꯤꯔꯛꯇꯦꯅꯦ
ꯑꯩꯐꯥꯎ ꯆꯥꯕ ꯐꯪꯗꯦꯌꯦ ꯑꯉꯥꯡꯁꯤꯡꯗꯣ ꯑꯉꯥꯡꯁꯤꯡ ꯈꯨꯣꯟꯗꯛ ꯀꯌꯥꯝ ꯂꯩꯇꯦꯅ ꯍꯟꯗꯛꯁꯦ ꯑꯗꯨꯅ ꯑꯗꯨ ꯍꯩꯗꯨꯣ ꯌꯥꯝ ꯆꯥꯕ ꯐꯪꯒꯅꯤ ꯍꯥꯏꯅꯗꯤ ꯐꯖꯅ ꯌꯣꯛꯄꯅꯦꯕ ꯑꯉꯥꯡ ꯁꯥꯊꯤꯕ ꯂꯥꯏꯔꯤ ꯑꯍꯟꯁꯤꯡꯅ ꯁꯥꯊꯤꯕ ꯍꯦꯜꯂꯤꯅꯤ
ꯁꯗꯅꯤ
ꯑꯉꯥꯡꯁꯤꯡꯗꯤ ꯂꯥꯝ ꯐꯪꯗꯕꯒꯤ ꯆꯥꯗ꯭ꯔꯦꯕ
ꯑꯍꯟꯁꯤꯅ ꯑꯗꯨꯝ ꯍꯦꯛꯄꯤꯔꯕ
ꯎꯝ ꯍꯟꯁꯤꯡꯗꯤ ꯄꯟꯕꯤꯗ ꯀꯥꯔꯒ ꯍꯥ
ꯄꯥꯝꯕꯤ ꯀꯌꯥ ꯂꯩꯒꯦ
ꯃꯔꯤ ꯃꯉꯥ ꯑꯗꯨ ꯂꯣꯏꯅꯃꯗꯤ ꯄꯥꯟꯗꯦꯗ
ꯑꯣ ꯄꯥꯟꯗꯅ ꯄꯥꯂ ꯂꯦ ꯃꯌꯥꯝ ꯃꯌꯥꯝ ꯄꯥꯟꯗꯥꯏꯅꯦ
ꯌꯥꯝ ꯄꯥꯝꯂꯝꯝꯕꯅꯦ ꯅꯍꯥꯟꯈꯩ ꯂꯦꯟ ꯇꯥꯕꯗ ꯂꯣꯏ ꯀꯦꯟꯈ꯭ꯔꯦꯕ
ꯑꯣ ꯅꯨꯡꯉꯥꯏꯇꯗ
ꯑꯗꯨ ꯅꯠꯇꯗꯤ ꯅꯪꯉꯣꯟꯗ ꯌꯥꯝ ꯄꯤꯖꯒꯦ ꯇꯧꯕꯅꯤꯅꯦ
ꯅꯤꯡꯉꯣ ꯅꯖꯕꯔꯣ
ꯑꯦ ꯑꯁꯅꯦ ꯃꯨꯛꯕꯥꯡꯒ ꯇꯧꯃꯤꯟꯅꯒꯦꯅꯀꯣ ꯆꯞ ꯆꯥꯅ
ꯅꯪꯁꯤꯗꯤ ꯑꯩꯁꯦ ꯄꯨꯔꯥ ꯅꯣꯏꯍꯜꯂꯒꯦ ꯁꯤꯅꯦꯕꯀꯣ
ꯑꯦ ꯑꯗꯨ ꯍꯩꯖꯥꯔꯛꯅ ꯅꯣꯏ ꯍꯥꯏꯕ꯭ꯔꯣ
ꯅꯣꯏꯔꯗꯕꯅꯦꯕꯣ ꯑꯩꯅ ꯆꯥꯔꯤ ꯃꯌꯥꯝꯁꯤꯗ ꯎꯝ
ꯑꯦꯁ ꯅꯪ ꯌꯥꯝꯅ ꯅꯣꯏꯕꯗꯤ ꯅꯠꯇꯦꯗ
ꯑꯩ ꯋꯦꯠ ꯀꯩꯅꯣꯅꯦ ꯀꯩꯅꯣ ꯇꯥꯔꯕꯅꯦ ꯑꯩ ꯐꯤꯐꯇꯤ ꯅꯥꯏꯟ
ꯑꯦ ꯑꯗꯨꯃꯨꯛ ꯌꯥꯎꯕ꯭ꯔꯣ ꯅꯪꯕꯨ
ꯌꯥꯎ ꯈꯪꯕ꯭ꯔꯣ
ꯅꯣꯡꯃ ꯊꯥꯡꯒ ꯑꯝꯇ ꯌꯦꯡꯒꯅ
ꯑꯩ ꯌꯥꯝ ꯅꯣꯏꯔꯕꯅꯤ
ꯑꯗꯨ ꯑꯣꯏꯔꯗꯤ ꯅꯪ ꯑꯩꯉꯣꯟꯗꯒꯤ ꯃꯔꯤ ꯋꯦꯠ ꯃꯔꯤ ꯂꯨꯝꯃꯤꯅꯦ
ꯍꯣꯏ ꯑꯦ ꯀꯩꯅꯣ ꯅꯪ ꯌꯥꯝ ꯌꯥꯡꯉꯤꯅ
ꯑꯗꯨꯒꯤꯅꯤꯅꯦ ꯌꯥꯡꯕꯒꯤꯅꯤꯅꯦ ꯑꯩꯅ ꯈꯔ ꯊꯕꯛꯀꯨꯝꯕ ꯆꯠꯂꯗꯤ ꯊꯨ ꯊꯨꯅ ꯆꯠꯄꯗꯣ ꯑꯩ ꯑꯩꯕꯨ ꯇꯥꯟꯅꯕ ꯉꯝꯗꯕꯅꯤꯅꯦ ꯑꯩꯈꯣꯏꯁꯨꯒꯣ ꯌꯥꯡꯕꯅꯤꯅ ꯅꯨꯡꯁꯤꯕꯁꯨ ꯌꯥꯡ ꯌꯥꯡꯅ ꯅꯨꯡꯁꯤꯖꯟꯕꯅꯦꯕ
ꯑꯩꯗꯤ ꯂꯨꯝꯅ ꯂꯨꯝꯅ ꯅꯨꯡꯁꯤ
ꯑꯁ ꯂꯨꯝꯃꯜꯂꯗꯤ ꯌꯥꯔꯣꯏꯍꯦ ꯃꯤ ꯉꯥꯏꯕ ꯉꯝꯃꯔꯣꯏꯅꯦ
ꯑꯁ ꯀꯗꯥꯥꯏꯗꯩ
ꯌꯥꯡꯉꯒ ꯅꯨꯡꯁꯤꯕꯗꯨꯅ ꯍꯦꯟꯕꯅꯦ ꯅꯨꯡꯉꯥꯏꯕ
ꯃꯥꯅꯦ ꯃꯥꯅꯦ
ꯑꯗꯨꯗꯤ ꯈꯪꯗ꯭ꯔꯦꯗ ꯑꯗꯨꯗꯤ
ꯎꯝ ꯅꯣꯡꯃꯗꯤ ꯂꯧ ꯁꯨꯃꯤꯟꯅꯁꯤꯅ
ꯁꯨꯃꯤꯅꯁꯦ ꯑꯩ ꯑꯃꯨꯛ ꯈꯨꯟꯅ ꯂꯥꯛꯑꯀꯥꯟꯗꯀꯣ
ꯎꯝ ꯌꯥꯏ ꯌꯥꯏ
ꯑꯗꯣ ꯑꯩꯗꯤ ꯑꯩꯗꯤ ꯄꯥꯛ ꯁꯨꯕꯁꯨ ꯍꯩꯇꯕꯅꯤꯗ ꯋꯥꯊꯤ ꯇꯧꯔ ꯑꯗꯨꯝ ꯐꯝ
ꯎꯔꯨꯝꯗ ꯑꯃ ꯐꯥꯝꯃꯒꯀꯣ
ꯋꯥꯊꯤ ꯇꯧꯔꯒ ꯅꯪꯅ ꯁꯨꯕ ꯑꯩꯅ ꯋꯥꯊꯤ ꯇꯧꯕ
ꯎꯝ ꯑꯗꯨꯅꯦ ꯅꯪꯅ ꯆꯥꯅꯕ ꯑꯪꯒꯨꯔꯒꯨꯝꯕ ꯑꯗꯨꯒ ꯍꯩꯅꯧꯒꯨꯝꯕ
ꯍꯝ
ꯀꯣꯝꯂꯥꯒꯨꯝꯕ ꯐꯖꯅ ꯊꯝꯃꯒꯀꯣ ꯅꯪꯕꯨ ꯐꯖꯅ ꯀꯦꯛꯍꯜꯂꯒꯀꯣ ꯑꯗꯨꯝ ꯅꯨꯡꯉꯥꯏꯅ ꯊꯝꯃꯒ ꯑꯩꯅ ꯊꯕꯛ ꯇꯧꯗꯣꯏꯕ
ꯍꯩꯔꯦ ꯉꯥꯡꯕꯗꯤ
ꯑꯗꯨꯗ ꯔꯦꯗꯤꯑꯣꯗ ꯏꯁꯩ ꯃꯆꯥ ꯑꯃ ꯊꯥꯔꯒꯦꯀꯣ
ꯂꯣꯏꯔꯦꯍꯦ
ꯎꯝ ꯅꯪꯗ ꯑꯩ ꯍꯥꯏ ꯍꯥꯏꯔꯒ ꯅꯪ ꯃꯤꯠꯇ ꯐꯥꯎ ꯎꯔꯝꯃꯅꯦꯕꯨ
ꯀꯥꯏꯗꯒꯤꯅꯣ ꯎꯝ ꯋꯥꯔꯤꯗꯤꯕ
ꯎ
ꯍꯟꯗꯛ ꯆꯍꯤꯒꯤ ꯂꯧ ꯁꯨꯝ ꯄꯨꯡ